ꯑ
ꯇꯥꯔꯦ ꯇꯥꯔꯦ
ꯎꯝ ꯆꯥꯛ ꯆꯥꯔꯕꯣ
ꯆꯥꯛꯁꯤ ꯆꯥꯗ꯭ꯔꯤ ꯀꯩꯅꯣ ꯇꯧꯋꯦ ꯑꯩꯕꯨꯗꯤ ꯍꯜꯂꯛꯄꯒ ꯆꯉꯥꯡ ꯑꯃꯒ ꯆꯧ ꯈꯤꯇꯪ ꯂꯩꯔꯝꯃꯦ ꯑꯗꯨꯒ ꯆꯥꯁꯤꯜꯂꯦ ꯑꯗꯨꯅ ꯆꯥꯛꯁꯨ ꯂꯥꯝꯗ꯭ꯔꯤ ꯂꯣꯏꯁꯨ ꯂꯣꯏꯕꯗꯤ ꯂꯣꯏꯗ꯭ꯔꯤꯕꯀꯣ ꯂꯣꯏꯕꯗꯤ ꯂꯣꯏꯔꯛꯑꯅꯤ ꯅꯪꯗꯤ ꯆꯥꯔꯕꯣ ꯀꯃꯥꯏꯅ ꯇꯧꯔꯒꯦ
ꯑꯁ ꯑꯩ ꯆꯥꯛ ꯆꯥꯅꯤꯡꯗ꯭ꯔꯤꯅ ꯆꯥꯔꯗꯤꯦ ꯉꯁꯥꯏ ꯀꯩꯅꯣ ꯇꯠꯄꯗ ꯏꯝꯐꯥꯟꯜ ꯆꯠꯄꯗ ꯍꯜꯂꯛꯄꯗꯀꯣ ꯊꯧꯕꯥꯜ ꯆꯪꯕ ꯑꯗꯨꯀꯥꯟꯗ ꯃꯣꯏꯒꯤ ꯊꯧꯕꯥꯜꯒꯤ ꯕꯤꯌꯥꯅꯤꯅꯦ ꯑꯗꯒꯤ ꯀꯩ ꯀ ꯃꯣꯏꯒꯤ ꯃꯪꯒꯜꯅ ꯇꯧꯔꯒ ꯍꯧꯕ ꯕꯣꯔꯥꯗꯣ ꯑꯗꯨ ꯂꯩꯕꯤꯔꯛꯑꯦ ꯑꯗꯨꯗꯨꯒ ꯆꯥꯔꯦ ꯕꯣꯔꯥꯅꯦ ꯑꯗꯒꯤ ꯆꯧꯅꯦ ꯃꯌꯥꯝ ꯆꯥꯔꯛꯈ꯭ꯔꯕ ꯑꯗꯨꯒꯤ ꯆꯥꯅꯤꯡꯊꯨꯅ ꯂꯩꯕ
ꯅꯣꯏ ꯁꯥꯏꯅꯔꯣ ꯂꯩꯕꯤꯔ ꯆꯥꯔꯛꯏꯁꯤꯅ
ꯍꯣꯏ ꯃꯥꯏ ꯃꯅꯥꯛ ꯆꯪꯉꯨꯕ
ꯅꯨꯡꯉꯥꯏꯖꯔꯝꯅꯤꯗ ꯃꯤꯗꯤ ꯑꯍꯥꯎꯕꯒ ꯆꯥꯗꯅ ꯃꯅꯦꯝꯕꯣꯛꯀꯤ ꯁꯦꯕꯥꯒ ꯇꯧꯗꯅ
ꯆꯥꯛꯄꯨꯗꯤ ꯂꯣꯏꯔꯗ ꯑꯩꯈꯣꯏꯗꯤ ꯂꯣꯏ ꯇꯣꯛꯈ꯭ꯔꯦꯗ
ꯑꯗꯨ ꯅꯠꯇꯦ ꯀꯃꯥꯏꯅ ꯇꯧꯕꯅꯣ ꯅꯣꯡꯒꯤ ꯐꯤꯕꯝꯁꯤꯕꯨ ꯅꯣꯏ ꯀꯩ ꯍꯥꯏꯅꯔꯤꯒꯦ ꯅꯣꯏ ꯑꯗꯨꯋꯥꯏꯗꯨꯕꯣ
ꯑꯗꯨꯝ ꯇꯧꯒꯅꯦꯅ ꯂꯩꯔꯤ ꯑꯇꯪ ꯉꯔꯒ ꯑꯗꯨꯝ ꯍꯧꯕꯗꯤ ꯈꯔꯗꯤ ꯊꯦꯡꯒꯗꯧ ꯃꯥꯜꯂꯦ ꯎꯝ
ꯅꯪꯒꯤ ꯐꯣꯟ ꯂꯥꯛꯁꯟꯕꯤꯗꯣ ꯍꯧꯔꯦ ꯑꯃꯨꯛ ꯍꯦꯛ ꯋꯥꯔꯤ ꯁꯥꯟꯅꯔꯗꯣꯏꯗꯨꯅꯦ ꯈꯄꯛꯑꯅꯤ ꯇꯔꯦꯠ ꯇꯔꯥ ꯇꯔꯦꯠ ꯇꯔꯥ ꯇꯧꯒꯅꯨ ꯍꯥꯏꯕꯅꯤ ꯑꯗꯨꯒꯨꯝꯕ ꯊꯕꯛꯇꯣ ꯇꯥꯔꯤꯕꯔꯤꯕ